ꯑꯣ ꯀꯩꯗꯧꯔꯝꯃꯤꯅꯣ
ꯑꯩꯁꯦ ꯁꯨꯝ ꯑ ꯑꯉꯥꯡꯒ ꯑꯆꯥꯄꯣꯠ ꯍꯥꯟꯃꯤꯟꯅꯔꯝꯕꯅꯦ ꯑꯩꯈꯣꯏ ꯕꯦꯝꯃ ꯏꯕꯥꯟꯅꯤ
ꯍꯣꯏ ꯑꯩ ꯅꯍꯥꯟꯅꯦ ꯐꯥꯝꯗ ꯉꯥ ꯐꯥꯕ ꯆꯠꯂꯨꯏꯕ ꯏꯃꯥꯟꯅꯕꯒꯤ ꯃꯣꯏ ꯀꯩꯅꯣꯗ ꯃꯣꯏꯒꯤ ꯐꯥꯝꯗꯣ ꯈꯨꯄꯥꯛ ꯑꯃꯅꯦ ꯃꯤ ꯂꯧ ꯄꯔꯤ ꯑꯃ ꯈꯔ ꯍꯦꯟꯕ ꯃꯥꯜꯂꯦ ꯄꯔꯤ ꯑꯃꯒ ꯁꯪꯉꯝ ꯑꯃꯅꯦ ꯍꯥꯏꯌꯦ ꯌꯥꯝ ꯆꯥꯎꯋꯦꯕ ꯉꯥꯗꯣ ꯍꯥꯏꯗꯤ ꯉꯥꯁꯦ ꯢꯁꯤꯡ ꯀꯩꯅꯣꯗꯣ ꯀꯨꯝꯗꯕꯗꯅꯦ ꯑꯩꯈꯣꯏꯒꯤ ꯂꯦꯞ ꯑꯅꯤꯒꯨꯝꯕ ꯃꯌꯥꯏꯒꯗꯨ ꯑꯩꯈꯣꯏꯒꯤ ꯂꯦꯞ ꯑꯅꯤꯒꯨꯝꯕ ꯋꯥꯡꯉꯝꯒꯅꯤ ꯍꯥꯏꯗꯤ ꯂꯩꯔꯥꯏꯗꯨꯒ ꯃꯄꯥꯟ ꯃꯄꯥꯟꯗꯨꯐꯥꯎ ꯑꯩꯈꯣꯏꯗꯒꯤ ꯂꯦꯞ ꯑꯃꯒ ꯈꯨꯗꯞ ꯑꯅꯤꯃꯨꯛ ꯋꯥꯡꯉꯝꯒꯅꯦꯕ ꯌꯥꯝ ꯋꯥꯡꯉꯦꯕ ꯌꯥꯝ ꯂꯨꯏꯑꯦꯕ ꯃꯣꯏꯗꯣ ꯃꯣꯏꯗꯤ ꯅꯨꯃꯤꯠ ꯃꯔꯤꯅꯤ ꯃꯉꯥꯅꯤ ꯁꯨꯃꯥꯏ ꯆꯪꯉ ꯐꯥꯢꯌꯦ ꯉꯥꯗꯣ ꯍꯥꯏꯕꯗꯤ ꯅꯨꯃꯤꯠ ꯑꯥ ꯅꯨꯃꯤꯠ ꯑ ꯈꯔꯥ ꯅꯨꯃꯤꯠ ꯅꯤꯅꯤ ꯍꯨꯝꯅꯤ ꯁꯨꯔꯀꯥꯟꯗ ꯈꯔꯥ ꯏꯁꯤꯡ ꯄꯤꯊꯔꯛꯄ ꯃꯇꯝꯁꯤꯗꯅꯦ ꯃꯣꯏ ꯇꯧꯔꯒ ꯏꯟ ꯑꯆꯧꯕꯁꯤ ꯇꯧꯔꯒ ꯈꯣꯜꯂꯒ ꯂꯂꯣꯟꯕꯤꯅ ꯑꯗꯨꯃꯥꯏꯅ ꯄꯨꯈꯤꯕ ꯒꯌꯥꯟ ꯇꯥꯕ꯭ꯔꯥ ꯑꯗꯨꯗꯨꯒ ꯑꯩꯈꯣꯏꯅ ꯅꯍꯥꯟ ꯆꯠꯂꯨꯕꯗꯨꯅ ꯉꯁꯤꯅ ꯄꯨꯡꯂꯣꯏ ꯂꯣꯏꯔꯗꯣꯏꯅꯤ ꯄꯨꯡꯀꯪ ꯀꯪꯕ ꯁꯤꯠꯇꯣꯛꯑꯒ ꯐꯥꯕꯗꯣ ꯑꯗꯨꯃꯥꯏꯅ ꯇꯧꯔꯒ ꯐꯥꯕꯅꯦꯕ ꯉꯥꯗꯤ ꯐꯖꯅ ꯂꯩꯌꯦ ꯃꯣꯏꯗꯣ ꯉꯥ ꯃꯈꯜ ꯌꯥꯝ ꯂꯩꯌꯦꯕ ꯑꯗꯨꯅ ꯅꯥꯄꯤ ꯆꯥꯕꯤ ꯂꯩꯔꯝꯃꯦ ꯑꯗꯩ ꯄꯨꯛꯂꯥꯎꯕꯤ ꯂꯩꯔꯦ ꯇꯨꯡꯍꯟꯕꯤ ꯁꯤꯜꯚꯔ ꯑꯗꯩ ꯀꯩꯅꯣ ꯉꯄꯥꯏ ꯀꯩꯅꯣꯒꯗꯨ ꯈꯨꯆꯥꯎ ꯑꯃꯅꯦ ꯗꯩ ꯃꯨꯛꯀꯥꯉꯥꯒꯗꯣ ꯈꯣꯏ ꯍꯥꯏꯗꯤ ꯈꯨꯠꯆꯣꯏ ꯑꯅꯤꯃꯨꯠ ꯃꯥꯏꯅ ꯄꯥꯑꯝꯒꯅꯦꯕ ꯑꯗꯨꯃꯥꯏ ꯆꯥꯎꯋꯦ ꯑꯗꯒꯤ ꯐꯧ ꯑꯨꯝ ꯐꯕꯣꯡꯉꯥꯒꯗꯣ ꯈꯨꯠꯆꯧ ꯑꯃꯅꯤ ꯈꯨꯠꯆꯣꯏ ꯑꯍꯨꯝ ꯑꯗꯥꯏꯃꯨꯛ ꯄꯥꯛꯑꯝꯒꯅꯤ ꯐꯕꯣꯡꯉꯥ ꯃꯥꯟꯗꯕꯗ ꯑꯌꯣꯛ ꯉꯥ ꯃꯆꯥ ꯃꯥꯟꯕ ꯑꯗꯨꯃꯥꯏꯅ ꯇꯧꯋꯦ ꯍꯥꯏꯕ ꯑꯗꯩ ꯔꯧ ꯂꯩꯔꯝꯃꯦ ꯑꯗꯩ ꯀꯣꯡꯒꯔ꯭ꯦꯡꯒ ꯌꯥꯝ ꯈꯨꯠꯂꯛꯄꯅꯦ ꯀꯣꯡꯒ꯭ꯔꯦꯡꯗꯤ ꯄꯨꯔꯛꯇ꯭ꯔꯦ ꯑꯗꯩ ꯃꯣꯏ ꯈꯥꯖꯤꯡꯁꯨ ꯌꯥꯝ ꯂꯩ ꯈꯥꯖꯤꯡꯁꯨ ꯌꯥꯏꯍꯧꯕꯅꯦ ꯐꯖꯅ ꯐꯖꯅ ꯐꯥꯏꯌꯦ ꯈꯖꯤꯡꯁꯨ ꯑꯥ ꯈꯨꯗꯦꯡ ꯑꯃ ꯊꯜꯂꯝꯒꯅꯤ ꯏꯁꯤꯡ ꯆꯤꯡꯙꯔꯒ ꯏꯁꯤꯡ ꯆꯤꯡꯙꯕꯖꯤꯗ ꯀꯩꯅꯣ ꯇꯧꯔꯒ ꯃꯣꯏꯒꯤ ꯑꯃ ꯏꯟ ꯃꯆꯥ ꯃꯆꯥ ꯇꯧꯔꯒ ꯊꯥꯔꯒꯅꯦ ꯁꯣꯟꯕꯅꯦꯕ ꯑꯗꯨꯒ ꯉꯥꯗꯣ ꯑꯗꯨꯏ ꯅꯨꯃꯤꯠꯇꯨꯅ ꯅꯦ ꯅꯨꯡꯁꯥꯁꯦ ꯁꯥꯕꯁꯤ ꯁꯥꯕꯁꯤꯅ ꯅꯍꯥꯟꯈꯩ ꯀꯨꯝꯗꯕꯒꯤꯀꯣ ꯀꯨꯝꯗꯕ ꯀꯥꯟꯗ ꯌꯥꯝ ꯋꯥꯕꯗꯣ ꯑꯗꯣ ꯉꯔꯥꯡꯒꯁꯦ ꯑꯍꯤꯡ ꯅꯨꯡꯊꯤꯟ ꯆꯨꯞꯄ ꯑꯃ ꯇꯨꯝꯕꯅꯦ ꯑꯗꯨꯝ ꯅꯥꯕ ꯐꯠꯇꯕꯗꯣ ꯈ꯭ꯋꯥꯡꯁꯦ ꯑꯗꯨꯝ ꯂꯣꯡꯍꯨꯞ ꯇꯥꯜꯂꯨꯕꯒꯤ ꯈ꯭ꯋꯥꯡꯖꯦ ꯑꯗꯨꯝ ꯅꯥꯔ ꯂꯩꯕꯗꯣ ꯑꯗꯨꯃꯥꯏꯅ ꯇꯧꯋꯦ ꯅꯪꯗꯤ ꯉꯥ ꯐꯥꯕ ꯈꯣꯠꯄ ꯇꯧꯕ ꯆꯠꯄꯗꯤ ꯌꯥꯎ
ꯀꯩꯅꯣꯗꯤ ꯌꯥꯎꯗ꯭ꯔꯣ ꯅꯣꯏꯒꯤ ꯉꯥꯇꯣꯟ ꯑꯗꯒꯤ ꯀꯨꯔꯤ ꯀꯩꯀꯥꯗꯤ ꯃꯈꯟ ꯉꯥ ꯃꯈꯜ ꯑꯇꯩꯗꯤ ꯌꯥꯎꯗ꯭ꯔꯣ
ꯌꯥꯎꯋꯦ ꯂꯣꯏꯅ ꯉꯥꯇꯣꯟꯁꯨ ꯌꯥꯎꯔꯦ ꯀꯨꯔꯤꯁꯨ ꯌꯥꯎꯋꯦ ꯉꯥꯇꯣꯟꯗꯤ ꯌꯥꯝ ꯆꯥꯎꯗꯦꯕꯀꯣ ꯑꯩꯈꯣꯏ ꯔꯧ ꯃꯆꯥ ꯃꯆꯥ ꯑꯗꯨꯃꯥꯏꯅ ꯇꯧꯔꯒꯅꯦ ꯃꯁꯛꯇꯤ ꯌꯥꯝ ꯐꯖꯕ ꯑꯣꯏꯕꯗꯣ ꯂꯪꯇ꯭ꯔꯤꯛ ꯂꯪꯇ꯭ꯔꯤꯛ ꯂꯪꯉꯒ ꯑꯗꯩ ꯀꯨꯔꯤꯁꯨ ꯌꯥꯝ ꯐꯖꯩ ꯑꯩꯅ ꯀꯨꯔꯤꯗꯣ ꯑꯗꯨ ꯒꯨꯝꯕꯗꯣ ꯂꯣꯡꯎꯞ ꯎꯞꯄ ꯐꯥꯏꯌꯦꯕꯀꯣ ꯍꯣꯏ ꯑꯩꯅ ꯁꯤ ꯀꯩ ꯉꯥꯏꯔꯤꯅꯣ ꯉꯥꯅꯣ ꯍꯪꯕ ꯀꯥꯟꯗ ꯀꯨꯔꯤꯅꯦ ꯍꯥꯏꯕ ꯑꯩꯅ ꯀꯨꯔꯤꯒꯁꯦ ꯃꯁꯛ ꯈꯪꯗꯦꯗꯅꯀꯣ ꯃꯁꯛꯇꯤ ꯃꯁꯛꯇꯤ ꯌꯥꯝ ꯐꯖꯕꯗꯤ ꯑꯣꯏꯌꯦ ꯑꯗꯨꯒ ꯍꯥꯎꯁꯨ ꯌꯥꯝ ꯍꯥꯎꯋꯦ ꯍꯥꯏ ꯑꯩ ꯀꯨꯔꯤꯗꯨꯗꯤ ꯑꯝꯇꯗꯤ ꯆꯥꯗꯤ ꯆꯥꯗ꯭ꯔꯤ
ꯍꯥꯎꯕꯅꯦ ꯃꯥꯒꯤ ꯃꯀꯨꯗꯣ ꯀꯨꯁꯨ ꯀꯨꯁꯨ ꯀꯨꯁꯨ ꯀꯨꯞ ꯀꯨꯞꯄꯅꯦ ꯃꯀꯨꯗꯤ ꯌꯥꯝ ꯀꯨꯞꯄꯅꯤ ꯀꯨꯔꯤꯗꯤ ꯎꯝ
ꯍꯥꯏꯗꯤ ꯑꯩꯈꯣꯏꯒꯤ ꯁꯤꯜꯚꯔꯒꯤ ꯀꯨꯞꯄ ꯑꯗꯨꯃꯥꯏꯅ ꯀꯨꯞꯄꯒ ꯑꯗꯣ ꯃꯆꯨꯁꯨ ꯌꯥꯝ ꯐꯖꯔꯒ ꯂꯪꯈꯠꯂꯒ ꯐꯖꯕꯗꯣ ꯑꯗꯨꯃꯥꯏꯅ ꯇꯧꯋꯦꯕ
ꯑꯩꯗꯤ ꯀꯨꯔꯤꯗꯤ ꯌꯥꯝ ꯆꯥꯔꯛꯏꯗ ꯀꯨꯔꯤ ꯊꯣꯛꯂꯛꯏꯁꯦ ꯈꯔ ꯀꯨꯏꯔꯦꯕ ꯃꯥꯁꯦ ꯅꯍꯥꯟꯋꯥꯏꯔꯝꯒꯤ ꯉꯥꯗꯤ ꯅꯠꯇꯕ ꯖꯥꯠꯅꯦꯕ ꯃꯥꯁꯦ ꯑꯗꯨ ꯀꯨꯔꯤ ꯀꯥꯏꯁꯦ ꯑꯩꯈꯣꯏꯅ ꯑꯉꯥꯡ ꯑꯣꯏꯔꯤꯉꯩꯗ ꯈꯪꯉꯛꯇꯦꯕ ꯑꯗꯨꯅ ꯈꯔ ꯑꯩꯈꯣꯏꯅ ꯄꯨꯡꯀꯛ ꯆꯥꯎꯔ ꯀꯥꯟꯗꯗꯤ ꯀꯨꯔꯤ ꯑꯗꯨꯝ ꯃꯁꯛ ꯈꯪꯉꯛꯑꯦꯕ ꯃꯥꯒꯤ ꯃꯌꯥꯡꯂꯦꯟꯗꯨꯗ ꯍꯥꯏꯐꯦꯠ ꯃꯨꯔꯞ ꯇꯧꯕꯅꯦ ꯑꯇꯩꯅ ꯂꯣꯏ ꯉꯧꯕꯅꯦ ꯑꯗꯨꯒ
ꯎꯝ ꯎꯝ
ꯑꯗꯨꯒ ꯉꯥꯗꯣ ꯑꯩꯈꯣꯏꯒꯤ ꯁꯤꯜꯚꯔꯒꯤ ꯑꯗꯨꯃꯥꯏꯅ ꯃꯥꯒꯤ ꯃꯀꯨꯗꯨꯁꯨ ꯀꯨꯁꯨ ꯀꯨꯁꯨ ꯀꯨꯁꯨ ꯀꯨꯞꯄꯅꯦꯕ ꯉꯥꯗꯤ ꯄꯨꯛꯂꯥꯎꯕꯤꯒꯨꯝꯕ ꯀꯩꯒꯨꯝꯕꯁꯤꯅ ꯃꯀꯨ ꯆꯥꯎꯋꯤꯗꯅ ꯀꯣ
ꯎꯝ
ꯑꯗꯨꯒ ꯍꯧꯖꯤꯛꯀꯤꯗꯤ ꯃꯀꯨ ꯀꯨꯞꯄꯅꯦꯕ ꯑꯗꯒꯤ ꯊꯥꯏꯅꯒ ꯊꯥꯏꯅ ꯑꯩꯈꯣꯏꯒꯤ ꯄꯨꯈ꯭ꯔꯤꯒ ꯂꯩꯔꯤꯀꯥꯟꯗ ꯊꯥꯗꯕꯗ ꯑꯩꯈꯣꯏꯒꯤ ꯎꯝ ꯐꯥꯕꯧ ꯉꯥ ꯃꯥꯟꯕ ꯉꯥ ꯑꯃ ꯂꯩꯔꯝꯒꯅꯤ ꯑꯌꯣꯛ ꯉꯥꯅꯦꯅ ꯄꯥꯛꯅꯗꯤ ꯆꯥꯎꯗꯦ ꯑꯗꯨꯗꯣ ꯎꯝ ꯖꯄꯥꯟ ꯀꯨꯊꯤꯅ ꯑꯗꯨꯗꯨꯅ ꯃꯁꯛ ꯃꯁꯛꯁꯤꯅ ꯈꯨꯐꯖ ꯑꯃ ꯃꯍꯥꯎꯗꯤ ꯀꯩꯁꯨ ꯌꯥꯝ ꯂꯩꯇꯦꯕ ꯃꯥꯁꯦ ꯈꯪꯕ꯭ꯔꯥ ꯃꯁꯛꯇꯤ ꯌꯥꯝ ꯐꯖꯕ ꯃꯥꯖꯦ ꯑꯗꯨꯒ ꯃꯍꯥꯎꯗꯤ ꯂꯩꯇꯕ ꯁꯤꯜꯚꯔ ꯁꯤꯜꯚꯔꯁꯨ ꯃꯍꯥꯎ ꯀꯌꯥ ꯂꯩꯇꯦꯗꯤ ꯍꯥꯏ ꯑꯗꯨꯕꯨ ꯆꯥꯎꯔꯒꯗꯤ ꯀꯩꯁꯨ ꯇꯧꯗꯕꯅꯤꯗ ꯆꯥꯕꯗ ꯑꯗꯒꯤ ꯕꯤꯛ ꯍꯦꯠꯁ ꯁꯤꯜꯚꯔꯒ ꯃꯥꯟꯅꯕꯗꯣ ꯃꯀꯣꯛꯇ ꯈꯤꯇꯪ ꯈꯦꯠꯅꯕꯗꯣ
ꯎꯝ ꯎꯝ ꯈꯪꯉꯦ ꯈꯪꯉꯦ
ꯎꯝ ꯑꯗꯨ ꯉꯥ ꯃꯈꯜ ꯌꯥꯝ ꯂꯩꯕꯅꯤꯗ ꯑꯩꯈꯣꯏ ꯑꯩꯈꯣꯏ ꯃꯩꯇꯩꯒꯤꯁꯨ ꯑꯗ ꯍꯧꯖꯤꯛꯇꯤ ꯃꯄꯥꯟ ꯂꯝꯗꯒꯤ ꯂꯥꯛꯄ ꯉꯥ ꯃꯌꯥꯝꯁꯨ ꯌꯣꯛꯅꯔꯦꯗ ꯐꯥꯝꯗ ꯀꯩꯅꯣꯒꯗꯣ ꯌꯣꯛꯅꯔꯦꯕ ꯍꯧꯖꯤꯛ ꯑꯩꯈꯣꯏꯒꯤ ꯀꯩꯕ ꯉꯥꯍꯩꯒꯗꯣ ꯑꯩꯈꯣꯏ ꯁ꯭ꯋꯥꯏꯗꯁꯨ ꯑꯗꯨꯝ ꯌꯣꯛꯅꯔꯦꯕ ꯉꯥꯍꯩꯒꯗꯣ ꯃꯌꯥꯝ ꯌꯣꯛꯅꯔꯦꯕ ꯑꯩꯈꯣꯏꯁꯨ ꯑꯩꯈꯣꯏꯒꯤ ꯅꯪꯅ ꯈꯖꯤꯡ ꯐꯥꯕ ꯍꯥꯏꯔꯒ ꯅꯤꯡꯖꯤꯡꯉꯦ ꯑꯩꯈꯣꯏꯖꯨ ꯑꯩꯈꯣꯏꯖꯨ ꯑꯩꯈꯣꯏ ꯂꯩꯀꯥꯏꯒꯤ ꯄꯨꯈ꯭ꯔꯤ ꯑꯆꯧꯕ ꯑꯃ ꯂꯩꯕꯀꯣ ꯑꯗꯨꯒꯤ ꯄꯨꯈ꯭ꯔꯤ ꯑꯆꯧꯕꯗꯨꯨꯗ ꯅꯣꯡꯃ ꯑꯩꯈꯣꯏ ꯅꯨꯡꯗꯥꯡ ꯑꯃ ꯑꯩꯈꯣꯏꯁꯦ ꯎꯝ ꯑꯩꯈꯣꯏ ꯀꯥꯅꯦ ꯑꯩꯅꯦ ꯑꯩꯈꯣꯏꯒꯤ ꯑꯩꯈꯣꯏ ꯑꯍꯨꯝ ꯃꯔꯤ ꯊꯣꯛꯑꯦ ꯏꯃꯥꯟꯅꯕ ꯑꯃ ꯑꯅꯤ ꯇꯧꯔꯒ ꯑꯗꯨꯗꯨꯒ ꯑꯩꯈꯣꯏꯅ ꯁꯨꯃꯥꯏꯅ ꯎꯝ ꯖꯥꯂꯤ ꯑꯃ ꯁꯥꯔꯦꯀꯣ ꯑꯗꯨꯒ ꯖꯥꯂꯤꯁꯤꯗ ꯑꯩꯈꯣꯏꯒꯤ ꯀꯩꯅꯣ ꯇꯧꯔꯦ ꯋꯥ ꯑꯁꯥꯡꯕ ꯑꯃ ꯑꯩꯈꯣꯏꯅ ꯈꯨꯠ ꯄꯥꯏꯅꯅꯕ ꯑꯃ ꯁꯦꯝꯃꯒ ꯑꯗꯨꯝ ꯄꯥꯟꯁꯤꯜꯂꯦꯕꯀꯣ ꯑꯗꯨꯗꯨꯒ ꯇꯔꯥ ꯇꯧꯔꯒ ꯍꯥꯞꯆꯤꯜꯂꯦꯗꯅ ꯑꯗꯨꯗꯨꯒ ꯑꯩꯈꯣꯏꯅ ꯉꯁꯥꯏꯒꯤ ꯑꯩꯈꯣꯏꯒꯤ ꯄꯨꯈ꯭ꯔꯤ ꯄꯨꯈ꯭ꯔꯤ ꯑꯆꯧꯕꯗꯨꯒꯤ ꯂꯩꯔꯥꯏꯁꯤꯗ ꯑꯩꯈꯣꯏꯅ ꯑꯗꯨꯝ ꯉꯁꯥꯏꯒꯤ ꯖꯥꯂꯤꯁꯦ ꯇꯧꯔꯒ ꯀꯩꯅꯣ ꯑꯩꯈꯣꯏꯅ ꯖꯣꯔ ꯖꯣꯔ ꯂꯥꯎꯅ ꯏꯜꯂꯦꯗꯅ ꯈꯪꯕ꯭ꯔꯥ ꯃꯥꯒꯤ ꯀꯩꯅꯣꯁꯤꯗ ꯂꯩꯔꯥꯏꯁꯤꯗ ꯑꯗꯨꯒ ꯊꯥꯡꯒꯠꯂꯛꯄ ꯃꯇꯝꯗ ꯈꯥꯖꯤꯡꯁꯦ ꯈꯨꯌꯥꯝ ꯑꯃ ꯌꯥꯝ ꯂꯛꯄꯅꯦꯃꯦ ꯅꯨꯃꯤꯠ ꯅꯨꯃꯤꯠ ꯅꯤꯅꯤ ꯍꯨꯝꯅꯤ ꯐꯥꯏ ꯑꯗꯨꯒꯤ ꯈꯖꯤꯡꯗꯣ ꯑꯗꯨꯁꯨ ꯐꯥꯏꯗꯨꯁꯨ ꯕꯥꯇꯤꯟ ꯕꯥꯇꯤꯟ ꯈꯥꯡꯉꯩ ꯑꯗꯨꯃꯥꯏꯅ ꯕꯥꯇꯤꯟ ꯈꯥꯡꯉꯤ ꯑꯗꯨꯃꯥꯏꯅ ꯐꯥꯏꯌꯦ ꯑꯁ ꯑꯗꯨ ꯐꯥꯕ ꯍꯜꯂꯛꯑꯒ ꯑꯩꯈꯣꯏ ꯃꯌꯥꯝꯁꯦ ꯍꯩꯗꯣꯛꯑꯒ ꯑꯩꯈꯣꯏ ꯆꯥꯛꯁꯪ ꯃꯌꯥꯝꯗꯒꯤ ꯌꯦꯟꯕꯁꯦ ꯑꯁ ꯀꯌꯥꯝ ꯅꯨꯡꯉꯥꯏ ꯈꯪꯕ꯭ꯔꯥ ꯈꯨꯌꯥꯝ ꯑꯃꯅꯦꯍꯦ ꯈꯖꯤꯛꯖꯦ ꯈꯖꯤꯛ ꯈꯔꯛꯀ ꯅꯠꯇꯦ ꯈꯥꯖꯤꯡꯗꯨꯁꯨ ꯑꯩꯈꯣꯏꯒꯤ ꯎꯝ ꯑꯩꯈꯣꯏꯒꯤ ꯃꯄꯤ ꯐꯥꯒꯠꯂꯛꯄꯒꯤ ꯑꯃꯈꯛ ꯌꯥꯝ ꯐꯖꯕ ꯃꯇꯥꯡꯗꯣ ꯑꯗꯨꯗꯨꯅꯦꯕ ꯈꯪꯕ꯭ꯔꯥ ꯑꯗꯨ ꯈꯖꯤꯡꯗꯤ ꯃꯌꯥꯝꯅ ꯍꯥꯏꯅꯕꯗ ꯈꯖꯤꯡꯁꯦ ꯀꯨꯞꯄꯤꯒꯩ ꯍꯥꯎꯋꯦ ꯍꯥꯏꯕ ꯈꯖꯤꯡ ꯑꯆꯧꯕꯕꯨꯗꯤ ꯃꯆꯥꯅ ꯍꯦꯟꯅ ꯍꯥꯎꯋꯦ ꯍꯥꯏꯕ ꯑꯗꯨꯅ ꯑꯩꯁꯨ ꯈꯜꯂꯦ ꯍꯥꯎꯕꯗꯤ ꯃꯥꯜꯂꯤ ꯃꯆꯥꯅꯅ
ꯍꯣꯏ ꯑꯗꯨꯅꯤ ꯈꯪꯗꯦ ꯑꯩꯁꯨꯨꯝ ꯉꯥꯇꯣꯟ ꯉꯥꯇꯣꯟ ꯉꯥꯔꯤꯒꯥꯏꯗꯣ ꯉꯥꯇꯣꯟꯗꯨꯅ ꯅꯝꯃꯤꯔꯣ ꯀꯃꯥꯏꯅ ꯇꯧꯔꯤꯅꯣ ꯉꯥꯔꯤ ꯑꯗꯨꯝ ꯍꯥꯏꯅꯕ ꯇꯥꯏꯅꯦꯅꯀꯣ ꯑꯗꯨ ꯈꯪꯕ꯭ꯔꯣ
ꯎꯝ ꯉꯥꯇꯣꯟ ꯉꯥꯔꯤꯁꯦ ꯉꯥꯇꯣꯟ ꯉꯥꯔꯤ ꯍꯥꯏꯖꯤꯗꯤ ꯀꯩꯅꯣꯗꯨꯅꯤꯍꯦ ꯃꯣꯏ ꯊꯥꯏꯅꯗꯤ ꯃꯣꯏ ꯉꯥꯇꯣꯟꯒꯨꯝꯕꯅ ꯀꯩꯒꯨꯝꯕꯅ ꯁꯦꯝꯃꯝꯒꯅꯦꯕ ꯈꯝꯕ꯭ꯔꯥ ꯉꯁꯥꯏꯒꯤ ꯃꯇꯝꯗꯨꯗꯗꯤ ꯃꯔꯥꯡ ꯀꯥꯏꯅ ꯐꯪꯕꯒꯤ ꯑꯗ ꯍꯧꯖꯤꯛꯇꯤ ꯉꯥꯔꯤ ꯍꯥꯏꯔꯒꯗꯤ ꯐꯕꯣꯡꯉꯥꯒꯨꯝꯕ ꯑꯗꯨꯒꯨꯝꯕ ꯅ ꯁꯦꯝꯃꯦꯗꯅꯀꯣ ꯃꯔꯨ ꯑꯣꯏꯅ ꯐꯕꯣꯡꯉꯥꯥ ꯉꯥꯇꯅꯦ ꯉꯥꯇꯣꯟ ꯉꯥꯉ ꯀꯅꯣ ꯉꯥꯔꯤ ꯁꯦꯝꯃꯛꯏꯖꯤꯡꯖꯤꯗꯤ ꯑꯩꯅ ꯑꯩꯈꯣꯏ ꯍꯣꯏ ꯉꯥꯇꯣꯟ ꯃꯥꯟꯕ ꯃꯆꯥ ꯃꯆꯥ ꯈꯔꯕꯨꯗꯤ ꯌꯥꯎꯏ ꯑꯗꯨꯃꯛꯅ ꯄꯨꯔꯥ ꯑꯣꯏꯕꯗꯤ ꯅꯠꯇꯦꯕ ꯍꯥꯕꯣꯡꯉꯥ ꯉꯥꯇꯅꯦ ꯍꯧꯖꯤꯛ ꯁꯦꯝꯅꯔꯤ ꯃꯌꯥꯝꯖꯤꯗꯤ ꯍꯥꯕꯣꯡꯉꯥ ꯑꯆꯧꯕ ꯃꯆ ꯑꯗꯨꯅꯕꯨ ꯈꯔ ꯆꯥꯎꯕꯗꯨꯅ ꯃꯃꯟ ꯈꯔ ꯍꯦꯟꯅ ꯇꯥꯡꯉꯤꯗꯨꯅꯤ ꯀꯤꯂꯣꯗ ꯑꯣꯏꯔꯣ ꯄꯋꯥꯗ ꯑꯣꯏꯔꯣ ꯇꯥꯡꯉꯤꯗꯨꯅꯦꯕ ꯑꯗꯩ ꯈꯔ ꯀꯨꯞꯄꯗꯨꯅ ꯑꯃꯨꯛ ꯈꯔ ꯑꯃꯨꯛ ꯍꯣꯡꯉꯤꯗꯅ ꯑꯗꯨꯅ ꯃꯈꯟ ꯈꯥꯏꯗꯣꯛꯏꯗꯨꯗꯤ ꯉꯥꯔꯤꯗꯁꯨ ꯁꯤꯅ ꯈꯔ ꯆꯥꯎꯈꯠꯄꯅꯤ ꯁꯤꯅ ꯈꯔ ꯀꯨꯞꯊꯕꯅꯤꯅ ꯃꯥꯏ ꯃꯥꯏ ꯇꯣꯉꯥꯟ ꯇꯣꯉꯥꯟꯕ ꯃꯃꯜ ꯂꯩꯗꯨꯅꯤ
ꯍꯣꯏ ꯑꯗꯨꯅꯦ ꯑꯗꯣ ꯍꯥꯏꯗꯤ ꯁꯨꯝ ꯍꯥꯏꯅꯕ ꯀꯥꯟꯗꯗꯤ ꯉꯥꯇꯣꯟ ꯉꯥꯔꯤ ꯉꯥꯇꯣꯟ ꯉꯥꯔꯤꯒ ꯑꯗꯨꯝ ꯍꯥꯏꯅꯩꯗꯅꯀꯣ ꯑꯗꯨꯒꯤ ꯋꯥꯅꯤꯗ
ꯉꯥꯛꯇꯣꯟ ꯉꯥꯔꯤ ꯍꯥꯏꯕꯩ ꯋꯥꯅꯤꯗ ꯍꯣꯏ ꯃꯇꯝ ꯑꯃꯗꯗꯤ ꯁꯥꯔꯝꯕꯁꯨ ꯌꯥꯏꯀꯣ ꯍꯧꯖꯤꯛꯇꯤ ꯐꯕꯣꯡꯉꯥꯅ ꯉꯥꯇꯅꯤ ꯉꯥꯔꯤ ꯁꯦꯝꯃꯤ ꯃꯌꯥꯝꯁꯦ
ꯑꯗꯨ ꯉꯥꯇꯣꯟꯒꯥꯖꯤꯗꯤ ꯎꯝ ꯉꯥꯇꯣꯟꯒꯥꯁꯤꯗꯤ ꯂꯤꯔꯕ ꯀꯃꯥꯏꯟ ꯇꯧ ꯑꯗꯨ ꯃꯣꯏ ꯄ꯭ꯔꯣꯁꯦꯁꯇꯣ ꯈꯪꯕ꯭ꯔꯣ
ꯉꯥꯔꯤꯁꯦ ꯑꯩꯈꯣꯏꯒꯤ ꯃꯔꯤ ꯃꯇꯥ ꯃꯌꯥꯝ ꯑꯌꯥꯝꯕꯅ ꯉꯥꯔꯤ ꯂꯣꯏ ꯅꯝꯅꯩꯑꯕꯀꯣ ꯉꯥꯔꯤ ꯅꯝꯕꯁꯦ ꯑꯩꯈꯣꯏꯅ ꯄꯥꯟꯂꯝꯗꯒꯤ ꯑꯩꯈꯣꯏꯅ ꯉꯥꯖꯦ ꯄꯨꯟꯁꯜꯂꯛꯀꯗꯣꯏꯅꯦꯕ ꯑꯩꯈꯣꯏꯅ ꯏꯁꯥꯅ ꯆꯠꯆꯔꯒ ꯂꯧꯔꯨꯕ ꯑꯃ ꯅꯠꯇ꯭ꯔꯒ ꯃꯣꯏꯅ ꯑꯥꯗꯒꯤ ꯑꯩꯈꯣꯏꯅ ꯃꯣꯏꯒ ꯄꯥꯎ ꯐꯥꯎꯅꯔꯒ ꯑꯩꯈꯣꯏꯗ ꯑꯩꯈꯣꯏꯗ ꯊꯥꯍꯟꯕꯤꯔꯛꯄ ꯑꯃ ꯌꯨꯝꯗ ꯑꯗꯨꯃꯥꯏꯟ ꯇꯧꯔꯒ ꯃꯣꯏꯅ ꯊꯥꯔꯛꯄ ꯉꯥꯁꯤꯗꯒꯤ ꯑꯩꯈꯣꯏꯅ ꯉꯥꯁꯦ ꯈꯟꯗꯣꯛꯇꯣꯏꯅꯦꯕꯀꯣ ꯉꯥꯃꯨ ꯌꯥꯎꯕ ꯉꯁꯥꯡ ꯌꯥꯎꯕ ꯑꯗꯩ ꯉꯥꯄꯦꯝꯃ ꯌꯥꯎꯔꯛꯄ ꯉꯥ ꯃꯆꯥ ꯃꯆꯥ ꯑꯩꯈꯣꯏꯒꯤ ꯂꯩꯗꯅꯀꯣ ꯉꯥ ꯃꯈꯟ ꯃꯆꯥ ꯃꯆꯥ ꯃꯌꯥꯝ ꯌꯥꯎꯔꯛꯄ ꯃꯌꯥꯝꯗꯣ ꯑꯃꯨꯛ ꯂꯣꯏ ꯈꯟꯗꯣꯛꯇꯣꯏꯅꯦꯕ ꯑꯗꯨꯅ ꯉꯥꯈꯟ ꯀꯥꯏꯅ ꯂꯩꯌꯦꯕꯀꯣ ꯑꯗꯨꯖꯨ ꯌꯥꯝ ꯍꯥꯎꯋꯦꯕ ꯑꯗꯨ ꯉꯥꯈꯟꯗꯣ ꯃꯥꯏ ꯈꯟꯗꯣꯛꯑꯀꯥꯟꯗ ꯑꯝ ꯀꯩꯅꯣꯁꯦ ꯑꯩꯈꯣꯏꯒꯤ ꯉꯥꯔꯤ ꯅꯝꯅꯕꯒꯤ ꯀꯩꯅꯣꯖꯦ ꯉꯥꯖꯦ ꯉꯥꯛꯇ ꯑꯣꯏꯅ ꯊꯝꯍꯧꯔꯀꯥꯟꯗ ꯑꯩꯈꯣꯏ ꯁꯤꯗ ꯂꯣꯏ ꯅꯝꯃꯤ ꯉꯥꯛꯇꯅꯤ ꯑꯥꯗ ꯅꯝꯕ ꯅꯠꯇꯤꯌꯦ ꯁꯤꯗ ꯂꯣꯏ ꯅꯝꯃꯤ ꯉꯥꯛꯇꯅꯤ ꯉꯥꯔꯤ ꯆꯐꯨ ꯈꯔꯨꯡꯗꯣ ꯑꯆꯧ ꯑꯆꯧꯕꯗꯣ ꯑꯗꯩꯗ ꯍꯥꯟꯅ ꯉꯥꯔꯤ ꯀꯩꯀꯥꯖꯦ ꯑꯃꯨꯛ ꯂꯣꯏ ꯀꯩꯅꯣ ꯇꯧꯔꯤꯅꯦ ꯂꯣꯏ ꯈꯟꯗꯣꯛꯏꯅꯤ ꯑꯃꯣꯠ ꯑꯀꯥꯏ ꯌꯥꯎꯗꯅꯕ ꯑꯗꯨ ꯇꯧꯗꯅꯕꯅꯥ ꯇꯧꯔꯒ ꯅꯝꯃꯤꯅꯦ ꯁꯩꯁꯤꯗ ꯊꯥ ꯑꯗꯨꯛ ꯊꯝꯕ ꯊꯥ ꯑꯗꯨꯛ ꯊꯝꯕꯅ ꯂꯩꯌꯦꯕ ꯈꯪꯕ꯭ꯔꯥ ꯉꯥꯔꯤ ꯑꯅꯧꯕ ꯑꯔꯤꯕ ꯀꯥꯏꯅ ꯂꯩꯖꯦ ꯑꯗꯨꯒꯤꯅꯦꯕ ꯑꯗꯒꯤ ꯅꯍꯥꯟꯗꯤ ꯑꯩꯈꯣꯏꯆꯦ ꯍꯣꯏꯔꯣꯝꯗꯒꯤ ꯃꯣꯏ ꯅꯝꯕꯒꯤꯅꯦꯅ ꯃꯊꯛ ꯊꯪꯕꯗꯣ ꯐꯨꯃꯥꯏ ꯍꯥꯏꯅꯩꯗꯅꯀꯣ ꯑꯗꯨꯒꯤ ꯑꯍꯥꯟꯕꯩ ꯃꯔꯣꯟꯗꯨ ꯈꯔꯗꯤ ꯂꯧꯊꯣꯛꯈꯀꯥꯟꯗ ꯑꯗꯨ ꯃꯣꯏꯅ ꯄꯤꯔꯛꯄꯗ ꯐꯨꯃꯥꯏꯅꯦꯅ ꯑꯗꯨꯝ ꯄꯤꯔꯛꯑꯦꯕꯀꯣ ꯑꯗꯨꯝ ꯃꯅꯝ ꯐꯨꯃꯥꯏꯒꯤ ꯃꯅꯝ ꯑꯝꯇ ꯅꯝꯗꯦꯕ ꯑꯩꯈꯣꯏꯒꯤ ꯉꯥꯔꯤ ꯑꯩꯈꯣꯏꯒꯤ ꯏꯔꯣꯝꯕ ꯆꯥꯅꯔꯤꯕ ꯃꯣꯔꯣꯛ ꯃꯦꯠꯄ ꯆꯥꯅꯔꯤꯕ ꯁꯨꯃꯥꯏꯅ ꯑꯗꯨꯝ ꯇꯧꯔꯒꯅꯦ ꯑꯗꯨꯝ ꯂꯧꯔ ꯆꯥꯕꯗ ꯃꯅꯝ ꯑꯩꯈꯣꯏꯒꯤ ꯅꯝꯊꯤꯕ ꯃꯅꯝ ꯑꯝꯇ ꯅꯝꯗꯦꯕ ꯈꯪꯕ꯭ꯔ ꯑꯩꯅ ꯑꯦ ꯁꯤꯒꯤ ꯐꯨꯝꯃꯥꯏꯖꯤꯗꯤ ꯑꯁꯨꯛꯌꯥꯝ ꯍꯥꯎꯔꯤꯖꯤꯕꯣ ꯀꯩꯅꯣ ꯃꯣꯏꯅ ꯐꯨꯝꯃꯥꯏꯅꯤ ꯍꯥꯏꯖꯤꯕꯣꯅ ꯐꯨꯃꯥꯏꯗꯨꯃꯨꯛ ꯈꯔ ꯄꯤꯔꯛꯑꯦ ꯑꯗꯨ ꯐꯨꯝꯃꯥꯏ ꯅꯠꯇꯕ ꯑꯁꯦꯡꯕꯗꯨꯖꯨ ꯄꯤꯔꯛꯑꯦꯕꯀꯣ ꯑꯗꯣ ꯑꯁꯦꯡꯗꯨꯒꯅ ꯑꯗꯨꯝ ꯆꯞ ꯃꯥꯟꯅꯅ ꯑꯗꯨꯝ ꯃꯍꯥꯎ ꯐꯪꯉꯦꯕ ꯑꯩ ꯅꯣꯏ ꯁꯤꯗꯤ ꯄꯥꯝꯃꯨꯏ ꯆꯥꯊꯣꯛꯄ ꯀꯩꯅꯣ ꯁꯦꯕꯣꯠ ꯉꯧꯕꯗꯒ ꯍꯥꯞꯇꯧ ꯄꯥꯝꯃꯨꯏ ꯁꯤꯗꯤ ꯑꯩꯈꯣꯏ ꯑꯗꯨꯝ ꯏꯔꯣꯟꯕ ꯆꯥꯅꯅꯕ ꯑꯗꯩ ꯃꯣꯔꯣꯛ ꯃꯦꯠꯄ ꯆꯥꯅꯕ ꯑꯗꯨꯝ ꯑꯣꯏꯁꯦꯅ ꯑꯃꯥꯏ ꯇꯧꯔꯒ ꯑꯣꯏꯌꯦꯕ ꯈꯪꯕ꯭ꯔꯥ ꯑꯩꯗꯤ ꯑꯍꯥꯟꯕꯗ ꯐꯨꯝꯃꯥꯏꯅꯦ ꯍꯥꯏꯕꯗꯨꯗ ꯑꯩꯗꯤ ꯁꯦꯕꯣꯠ ꯉꯥꯔꯤꯟꯒꯥ ꯉꯧꯕ ꯐꯔꯦꯗꯥꯅ ꯈꯜꯂꯨꯔꯦ ꯑꯗꯨꯒꯗꯤ ꯐꯨꯝꯃꯥꯏ ꯑꯝꯇ ꯃꯅꯝ ꯑꯝꯇ ꯅꯝꯗꯕ ꯋꯥꯟꯗ
ꯑꯗꯣ ꯃꯥꯒꯤꯀꯣ ꯍꯧꯖꯤꯛꯀꯥꯟ ꯅꯝꯕꯁꯦ ꯑꯩꯗꯤ ꯃꯇꯝ ꯍꯥꯏꯗꯤ ꯆꯍꯤ ꯆꯍꯤ ꯂꯩꯗꯅ ꯆꯍꯤ ꯂꯤꯕ ꯂꯤꯗꯕ ꯂꯩꯗꯅꯀꯣ ꯑꯗꯒꯤ ꯀꯩ ꯍꯥꯏꯒꯔꯦ ꯑꯃ ꯑꯥ ꯀꯩꯅꯣ ꯍꯥꯏꯒꯦ ꯇꯧꯕ ꯀꯥꯎꯔꯦꯅꯦ ꯍꯣꯏ ꯑꯗꯨꯝ ꯉꯥ ꯃꯆꯥ ꯂꯩ ꯑꯆꯧꯕ ꯂꯩ ꯑꯗꯩ ꯃꯥꯥꯏ ꯃꯃꯜꯖꯨ ꯈꯦꯠꯅꯩꯅ ꯑꯗꯨ ꯀꯃꯥꯏ ꯇꯧꯖꯠꯅꯣ ꯑꯗꯨꯝ ꯃꯣꯏꯅ ꯊꯑꯣꯏꯅ ꯃꯆꯥꯒ ꯑꯗꯨꯝ ꯃꯆꯥꯒꯤ ꯌꯥꯝꯗꯅꯕ ꯅꯝꯃꯦ ꯑꯗ ꯈꯥꯏꯗꯣꯛꯈꯤꯕꯗ ꯃꯆꯥ ꯌꯥꯎꯔꯛ ꯌꯥꯝꯅ ꯌꯥꯝꯃꯝꯕꯒꯤ ꯑꯗꯨꯃꯥꯏ ꯅꯝꯃꯤꯔꯥ ꯀꯃꯥꯏ ꯇꯩꯅꯣ ꯈꯪꯕ꯭ꯔꯣ
ꯅꯠꯇꯦ ꯑꯗꯨꯅꯤ ꯉꯥꯗꯣ ꯑꯩꯅ ꯉꯁꯥꯏ ꯍꯥꯏꯗꯨꯗꯤ ꯉꯥꯗꯣ ꯈꯟꯗꯣꯛꯏꯅꯦ ꯍꯥꯏꯕ ꯉꯥꯗꯨꯒꯤ ꯃꯥꯒꯤꯅꯦ ꯆꯥꯎꯕꯒꯤ ꯆꯥꯡꯖꯦ ꯁꯤꯅ ꯑꯆꯧꯕꯅ ꯑꯆꯧꯕꯩ ꯒ꯭ꯔꯨꯞꯇ ꯃꯆꯥꯅ ꯃꯆꯥꯒꯤ ꯒ꯭ꯔꯨꯞꯇ ꯑꯗꯨꯃꯥꯏ ꯇꯧꯔꯒ ꯍꯣꯏ ꯃꯔꯛꯇ ꯑꯆꯧꯕ ꯃꯔꯛꯇ ꯃꯆꯥ ꯑꯃꯅꯤ ꯌꯥꯎꯒꯤꯝꯗꯨꯅ ꯌꯥꯎꯖꯕꯅꯤꯗꯅꯀꯣ ꯑꯗꯨꯅ ꯑꯗꯨꯝ ꯑꯗꯨꯅ ꯅꯠꯇꯅ ꯄꯨꯂꯞ ꯍꯦꯛꯇ ꯌꯥꯟꯖꯟꯕ ꯅꯠꯇꯦꯕ ꯃꯥꯏ ꯃꯥꯏ ꯇꯣꯉꯥꯟ ꯇꯣꯉꯥꯟꯅꯥ ꯈꯏꯗꯣꯛꯏꯅꯦꯕ ꯁꯤꯅ ꯃꯆꯥꯒꯤ ꯅꯝꯗꯣꯏꯅꯤ ꯁꯤꯅ ꯑꯆꯧꯕꯒꯤ ꯅꯝꯗꯣꯏꯅꯤꯅ ꯑꯗꯩꯩ ꯃꯌꯥꯏ ꯑꯣꯏꯔꯞ ꯇꯧꯕꯩꯁꯤꯅ ꯑꯃꯥꯏꯅ ꯇꯧꯔꯒ ꯅꯝꯃꯤꯅꯦ ꯍꯥꯏꯕ ꯄꯨꯂꯞ ꯄꯨꯂꯞ ꯂꯣꯏ ꯌꯥꯟꯖꯟꯅꯔ ꯅꯝꯕ ꯅꯠꯇꯦ ꯍꯥꯏꯕ ꯇꯣꯉꯥꯟ ꯇꯣꯉꯥꯟꯅ ꯈꯥꯏꯗꯣꯛꯅꯩꯅꯤꯕ ꯑꯗꯨꯅ ꯉꯥꯔꯤ ꯑꯆꯧꯕ ꯉꯥꯛꯇ ꯑꯩꯈꯣꯏ ꯆꯦꯒꯤ ꯗꯨꯀꯥꯟꯗꯒ ꯊꯥꯕ ꯂꯥꯛꯄ ꯉꯥꯔꯤꯗꯣ ꯌꯦꯡꯉꯣꯗꯅ ꯉꯥꯔꯤ ꯉꯥꯔꯤ ꯑꯃꯅ ꯈꯨꯗꯣꯜ ꯑꯅꯤ ꯑꯅꯤ ꯍꯦꯟꯅ ꯄꯥꯛꯏꯗꯣ ꯌꯦꯡꯉꯨꯗꯅ ꯑꯗ‌ꯣ ꯄꯋꯥ ꯑꯝꯒ ꯂꯧꯕꯗꯗꯤ ꯀꯩꯝ ꯆꯟꯗꯦ ꯉꯥꯏꯗꯨ ꯉꯁꯥꯏꯒꯤ ꯆꯥꯎꯔꯕꯅꯤꯅ ꯂꯨꯝꯕꯒꯤ ꯆꯥꯡꯗꯣ ꯌꯥꯝ ꯋꯥꯡꯕ ꯑꯗꯨꯒ ꯑꯗꯨꯒ ꯉꯥꯔꯤ ꯑꯆꯧꯕꯁꯦ ꯀꯥ ꯍꯦꯟꯅ ꯆꯥꯅꯤꯡꯗꯦꯗꯤ ꯑꯩꯗꯤ ꯃꯥꯏ ꯃꯔꯨꯖ‌ꯦ ꯌꯥꯝ ꯌꯥꯎꯋꯦꯕ ꯑꯆꯧꯕꯗꯗꯤ ꯑꯃꯨꯛ
ꯑꯩꯁꯨ ꯆꯥꯅꯤꯡꯇꯤꯌ‌ꯦ ꯉꯥꯔꯤ ꯃꯆꯥꯅ ꯍꯥꯎꯕ ꯍꯦꯜꯂ‌ꯦ
ꯎꯝ ꯃꯆꯥꯅ‌ꯦ ꯌꯥꯝ ꯀꯨꯞꯄ ꯅꯠꯇꯕꯤꯗ ꯃꯌꯥꯏ ꯑꯣꯏꯔꯞ ꯇꯧꯕꯗ ꯑꯗꯨꯅꯗꯤ ꯐꯩꯌꯦꯕ ꯑꯩꯈꯣꯏꯅ ꯑꯗꯨꯨꯝ ꯑ‌ ꯉꯥꯔꯤ ꯑꯆꯧꯕ ꯑꯗꯨꯗꯤ ꯑꯃꯨꯛꯅꯦ ꯃꯣꯔꯣꯡ ꯃ‌ꯦꯠꯀ‌ꯦ ꯍꯥꯏꯔꯒꯖꯨ ꯑꯗꯨꯝ ꯑꯗꯨꯒꯤ ꯑꯝ ꯃꯆꯦꯠ ꯑꯃ ꯁꯦꯒꯥꯏꯔ ꯂꯧꯕꯗꯨ ꯅꯨꯡꯉꯥꯏꯇꯦꯗꯅ ꯑꯗꯨꯝ ꯃꯄꯨꯝꯗꯨꯃ ꯑꯗꯨꯝ ꯂꯧꯔꯅꯤ ꯑꯗꯨꯝ ꯅꯦꯝꯃꯒ ꯑꯗꯨꯝ ꯂꯩꯍꯧꯔꯦ ꯑꯗꯨꯅ ꯃꯆꯥꯗꯨꯅꯗꯤ ꯈꯔ ꯐꯩꯌꯦꯕ ꯃꯆꯥ ꯍꯥꯏꯗꯤ ꯑꯩꯈꯣꯏ ꯃꯌꯥꯏ ꯑꯣꯏꯔꯞ ꯇꯧꯕꯗꯨꯅꯤꯗ ꯌꯥꯝ ꯀꯨꯞꯃꯜꯂꯁꯨ ꯑꯃꯨꯛ ꯇꯜꯂꯤ ꯑꯗꯨꯅꯤ ꯉꯥꯔꯤꯒꯤ ꯋꯥꯔꯤꯟꯁꯤꯅ
ꯍꯣꯏ ꯐꯔꯦ ꯑꯗꯨꯗꯤ ꯅꯪ ꯊꯕꯛ ꯇꯧꯊꯣꯛꯎꯔꯣꯀꯣ
ꯑꯧ ꯍꯣꯏ ꯍꯣꯏ